ꯎꯝ ꯍꯂꯣ ꯇꯥꯕ꯭ꯔ
ꯍꯥꯎ ꯇꯥꯏ ꯇꯥꯏ
ꯑꯣ ꯋꯥꯔꯤ ꯁꯥꯕ ꯌꯥꯏꯀꯣ
ꯑꯥꯎ ꯌꯥꯏ ꯌꯦ ꯕꯔꯣ꯫
ꯍ ꯐꯔꯦ ꯐꯔꯦ ꯋꯥ ꯔꯤ ꯇꯥꯏ ꯍꯧꯔꯛꯑꯒꯦ ꯑꯣ ꯕ꯭ꯔꯣꯕꯨ ꯀꯩꯗꯧꯔꯝꯕꯅꯣ ꯍꯧꯖꯤꯛꯁꯤꯕꯨ
ꯑ ꯂꯣꯛꯚꯛ ꯏꯔꯝꯃꯥꯟꯗ
ꯑꯣ ꯅꯣꯠꯕꯨꯛ ꯍꯥꯏꯕ꯭ꯔꯣ
ꯄ꯭ꯔꯦꯛꯇꯤꯀꯦꯜ ꯕꯨꯛ ꯍꯥꯏꯕ
ꯑꯣ ꯆꯞ ꯆ ꯑꯗꯨꯗꯤ ꯕ꯭ꯔꯣꯁꯦ ꯑꯁꯇꯗꯤ
ꯇꯧ ꯇꯧꯗꯤꯗ ꯑ ꯁ ꯏꯔꯝꯕ ꯀꯣꯄꯤ ꯇꯧꯕ ꯀꯣ ꯑꯗꯨꯅꯤꯗ
ꯑꯣ ꯑꯗꯨꯗꯤ ꯑꯗꯨꯝ ꯌꯥꯏꯀꯣ ꯋꯥꯔꯤ
ꯑꯥ ꯌꯥꯏ ꯌꯥꯏ
ꯑꯣ ꯀꯩ ꯃꯊꯦꯜ ꯇꯧꯔꯒꯦ ꯕ꯭ꯔꯣ ꯉꯁꯤꯒꯤ
ꯑ ꯉꯁꯤꯗꯤ ꯌꯦꯟ ꯌꯦꯟ ꯊꯣꯡꯕ ꯆꯥꯔꯦ
ꯑꯦ ꯕꯔꯣ ꯗꯨ ꯗꯤ ꯑꯍꯥꯎꯕ ꯆꯥꯏ
ꯍꯣꯏ ꯑꯗꯨꯝ ꯍꯥꯎꯋꯦ
ꯐꯩ ꯐꯩꯌꯦ ꯔꯣ ꯉꯁꯤꯒꯤ ꯁꯟꯗꯦꯁꯤꯕꯨ ꯀꯃꯥꯏꯅ ꯏꯁꯄꯦꯟ ꯇꯧꯕꯤꯒꯦ
ꯉꯁꯤꯁꯦ ꯑꯌꯨꯛ ꯍꯧꯒꯠꯂꯛꯄ
ꯑ
ꯑ ꯆꯥꯛ ꯆꯥꯔꯦ ꯑꯗꯒꯤ ꯑꯝ ꯉꯛ ꯇꯨꯝꯃꯨꯔꯦ ꯑꯃꯨꯛ ꯍꯧꯒꯠꯂꯒ ꯁꯟꯗꯦ ꯐꯦꯂꯣꯁꯤꯞ ꯌꯥꯎꯔꯨꯔꯦ ꯀꯣ ꯐ ꯍꯟꯗꯥ ꯑꯗꯨꯒ ꯍꯜꯂꯛꯑꯒ ꯐꯤ ꯁꯨ ꯇꯣꯛꯑꯦ ꯏꯔꯨꯖꯊꯣꯛꯑꯦ ꯑꯗꯨꯒ ꯆꯥꯛ ꯆꯥꯔꯦ ꯑꯗꯨꯒ ꯑꯗꯒꯤ ꯐꯝꯃꯦ ꯑꯗꯨꯝ ꯆꯥꯛ ꯆꯔꯒꯥ
ꯑꯣ ꯍꯧꯖꯤꯛ ꯍꯧꯖꯤꯛꯀꯤ ꯀꯩꯅꯣꯁꯦ ꯇꯧꯔꯝꯃꯤꯅꯦꯕꯀꯣ
ꯍꯣꯏ ꯍꯣꯏ
ꯕ꯭ꯔꯣ ꯑꯗꯨꯝ ꯋꯥꯜ ꯀꯞꯀ ꯌꯦꯡꯉꯤꯕꯣ ꯍꯧꯖꯤꯛꯁꯤꯕꯨ
ꯍꯧꯠ ꯌꯦꯡꯗꯦ ꯉꯔꯥꯡꯁꯨ ꯌꯦꯡꯗꯦ ꯍꯣꯔꯦꯟ ꯄꯨꯡ ꯑꯃ ꯃꯈꯥꯏꯗ ꯂꯩꯌꯦ ꯍꯥꯏꯌꯦ ꯌꯦꯡꯉꯔꯣꯏ
ꯑꯣ ꯊꯦꯡꯉꯦꯀꯣ ꯕꯔꯣ ꯍꯣꯏꯗꯤ ꯁꯝꯃꯔ ꯚꯦꯀꯦꯁꯟꯒꯨꯝꯕ ꯍꯧꯖꯤꯛꯇꯤ ꯂꯩꯕ꯭ꯔꯣ
ꯑꯥꯎ ꯂꯩꯌꯦ ꯂꯩꯌꯦ
ꯑꯣ ꯍꯧꯖꯤꯛꯀꯥꯟꯁꯦ ꯌꯥꯝ ꯊꯥꯅꯕ ꯃꯇꯝ ꯑꯣꯏ ꯃꯥꯂꯦꯀꯣ
ꯑꯥ ꯑꯁ ꯑ ꯁꯨꯇꯤ ꯑꯣꯏꯕ ꯍꯣꯏ ꯑꯩꯁꯨ
ꯕꯣꯏꯗꯤ ꯀꯛꯆꯔꯕ
ꯎꯝ ꯕꯣꯏꯁꯨ ꯆꯁꯦ
ꯑ ꯀꯩ ꯃꯊꯦꯜ ꯇꯧꯔꯒꯦ
ꯕ꯭ꯔꯣꯡ ꯑꯁꯤꯗꯤ ꯀꯩꯅꯣ ꯊꯣꯡꯉꯦ ꯈꯥꯃꯦꯟ ꯊꯣꯡꯉꯦ
ꯑ ꯍꯥꯎꯕ꯭ꯔꯥ
ꯑꯗꯨꯝ ꯍꯥꯎꯕ꯭ꯔꯣꯅ ꯉꯁꯥꯏꯁꯨ ꯆꯤꯛꯀꯟ ꯆꯥꯕ ꯁꯟꯗꯤ ꯑꯣꯏꯕꯒꯤ ꯑꯗꯨꯅ ꯍꯧꯖꯤꯛꯇꯤ ꯈꯤꯇꯪ ꯇꯝꯕ ꯊꯧꯔꯤꯛ ꯌꯥꯎ ꯑꯕ ꯇꯧꯒꯦꯅ ꯁꯃꯥꯏꯅ ꯑꯣꯏꯅ ꯀꯥꯡꯁꯣꯏ ꯇꯧꯔꯦ ꯁꯤꯁ ꯀꯌꯥ ꯑꯣꯏꯏꯗꯣꯏꯅꯣ
ꯑꯃꯤꯁꯔ ꯐꯤꯐꯃꯤꯁ
ꯑꯣ ꯀꯩꯅꯣ ꯑꯣꯏꯗꯣꯏꯔ ꯕꯦꯆꯦꯂꯔꯒꯤ ꯑꯣꯏꯗꯣꯏꯔꯥ ꯃꯥꯁꯇꯔꯒꯤ ꯑꯣꯏꯗꯣꯏꯔꯥ
ꯆꯜ ꯂ ꯀꯦ
ꯑꯣ ꯑꯗꯨꯗꯤ ꯂꯣꯏꯒꯗꯧꯕꯁꯦ ꯀꯨꯏꯗ꯭ꯔꯦꯅꯦꯀꯣꯕ꯭ꯔꯣ
ꯑ ꯀꯨꯣꯏꯠꯇ꯭ꯔꯦ
ꯃꯊꯪ ꯆꯍꯤꯒꯨꯝꯕꯗ ꯁꯣꯏꯗꯅꯗꯤ ꯂꯣꯏꯗꯧ ꯃꯥꯜꯂꯦꯀꯣ
ꯎꯝ ꯎꯝ ꯍ
ꯕ꯭ꯔꯣ ꯑꯗꯨꯝ ꯏꯝꯐꯥꯜꯗ ꯑꯗꯨꯝ ꯇꯧꯕ꯭ꯔꯥ ꯏꯁꯇꯗꯤꯗꯤ ꯅꯠꯇ꯭ꯔꯒ
ꯑꯥꯎ ꯏꯝꯐꯥꯜꯗ ꯇꯧꯋꯦ ꯑꯗꯨꯝ
ꯑꯣ ꯑꯗꯨꯒꯣ ꯉꯇꯪ ꯉꯥꯏꯕꯤꯌꯨꯀꯣ ꯎꯝ ꯍꯕ꯭ꯔꯣ ꯇꯥꯏꯀꯣ
ꯑꯥ ꯑꯥ ꯇꯥꯏ
ꯕ꯭ꯔꯣꯁꯦ ꯑꯗꯨꯗꯤ ꯂꯣꯏꯗꯣꯏꯣꯔꯦ ꯑꯗꯨꯅ ꯕ꯭ꯔꯣꯒꯤꯁꯤ ꯀꯩꯀꯩ ꯄ꯭ꯂꯥꯟ ꯀꯔꯤ ꯂꯩ ꯒꯤꯦ ꯁꯕꯤ ꯂꯣꯏꯁꯤꯜꯂꯒ
ꯑ ꯍꯧꯖꯤꯛ ꯀꯗꯤ ꯄ꯭ꯂꯥꯟ ꯇꯧꯗ꯭ꯔꯤ ꯀꯟꯅ ꯍꯥꯏꯕꯗꯤ ꯁꯤ ꯇꯧꯅꯤꯡꯉꯦ ꯅꯕ ꯑ ꯂꯩ ꯂꯩꯇꯦꯕ ꯑꯗꯨ ꯀꯔꯦ ꯕꯣꯏꯗꯤ ꯀꯩ ꯍꯣꯠꯅꯕꯤꯔꯤꯒꯦ
ꯑ ꯕ꯭ꯔꯣꯁꯨ ꯑꯗꯨꯝ ꯑꯦꯛꯖꯥꯝꯒꯨꯝꯕꯁꯨ ꯑꯗꯨꯝ ꯊꯥꯔꯤꯀꯣ ꯗꯨꯀ ꯁꯥꯏꯠꯇ ꯁꯨꯝ ꯍꯥꯏꯗꯤ ꯑꯩꯁꯨ ꯑꯦꯛꯖꯥꯝ ꯊꯥꯕꯅꯤꯅ ꯑꯗꯨꯝ ꯑꯦꯛꯖꯥꯝ ꯏꯁꯇꯗꯤ ꯀꯩꯀꯥꯒꯤ ꯁꯨꯝ ꯄꯩꯁꯥ ꯅꯨꯡꯁꯥ ꯆꯪꯉꯛꯄꯗꯣ ꯍꯥꯏꯗꯤ ꯏꯁꯥꯅ ꯐꯥꯏꯅꯥꯟꯁ ꯇꯧꯕ ꯉꯝꯅꯕꯀꯣ ꯄꯥꯔꯠ ꯑꯗꯨꯥꯏ ꯑꯣꯏꯅ ꯁꯨꯝ ꯀꯝꯄꯅꯤ ꯑꯃꯗ ꯑꯩꯁꯨ ꯁꯨꯝ ꯋꯛ ꯇꯧꯔꯒ ꯂꯩꯔꯤ ꯍꯥꯏꯇꯥꯔꯦ ꯀꯧꯕ꯭ꯔꯣ ꯎꯝ ꯁꯨꯃꯥꯏꯅ ꯁꯨꯝ ꯇꯧꯔꯤ ꯍꯥꯏꯇꯥꯔꯦ ꯍꯕ꯭ꯔꯣ ꯍꯥꯏꯕꯗꯤ ꯑꯩꯈꯣꯏꯁꯨ ꯗ꯭ꯔꯤꯝ ꯖꯣꯕ ꯑꯃꯗꯤ ꯁꯨꯝ ꯄ꯭ꯂꯥꯟ ꯇꯧꯏ ꯍꯥꯏꯇꯥꯔꯦ ꯀ꯭ꯔꯦꯛ ꯇꯧꯒꯦ ꯊꯥꯒꯦꯅꯀꯣ ꯑꯗꯨꯃꯥꯏꯅ ꯒꯤ ꯂꯩꯕ꯭ꯔꯣ ꯑꯣ ꯕ꯭ꯔꯣ ꯑꯩꯣꯏꯁꯨ ꯍꯧꯖꯤꯛ ꯒ꯭ꯔꯦꯖꯨꯦꯁꯟ ꯂꯣꯏꯁꯤꯜꯂꯛꯀꯗꯣꯔꯤꯗꯅꯀꯣ ꯑꯗꯨꯅ ꯕꯣꯏꯁꯨ ꯗꯤꯁꯥꯏꯠ ꯇꯧꯕ ꯍꯧꯕ ꯌꯥꯔꯦ ꯍꯥꯏꯇꯥꯔꯦꯀꯣ ꯍꯥꯏꯗꯤ ꯍꯦꯛ ꯂꯣꯏꯕꯒ ꯇꯧꯕ ꯍꯥꯏꯕꯗꯨꯗꯤ ꯕ꯭ꯔꯣ ꯃꯇꯝ ꯆꯪꯉꯤ ꯃꯇꯝ ꯃꯥꯡꯉꯤꯗꯅꯀꯣ ꯈꯔ ꯑꯦꯚꯥꯟꯁ ꯑꯣꯏꯅ ꯄ꯭ꯂꯥꯟ ꯇꯧꯕꯤꯔꯣ ꯑꯗꯨꯒ ꯃꯣꯔꯣꯛꯁꯨ ꯐꯨꯠꯕꯣꯜꯅ ꯄꯥꯝꯖꯕ ꯀꯦꯔꯤ ꯑꯃ ꯑꯗꯨꯝ ꯌꯦꯡꯍꯧꯕ ꯌꯥꯔꯦ ꯍꯥꯏꯇꯥꯔꯦꯀꯣ
ꯎꯝ ꯎꯝ ꯍꯣꯏ
ꯎꯝ ꯑꯗꯨꯅ ꯕꯣꯕꯤꯁꯨ ꯑꯗꯨꯃꯥꯏꯅ ꯄ꯭ꯂꯥꯟ ꯇꯧꯕꯤꯔꯣ
ꯑꯥ ꯑꯗꯣ ꯋꯥꯔꯜ ꯀꯞ ꯌꯦꯡꯗ꯭ꯔꯣ ꯅꯪꯗꯤ
ꯕ꯭ꯔꯣꯁꯨ ꯑꯗꯨꯝ ꯌꯦꯡꯉꯤ ꯑꯗꯣ ꯌꯦꯡꯕ ꯍꯥꯏꯁꯦ ꯑꯩ ꯌꯥꯝ ꯇꯣꯏꯅ ꯔꯤꯒꯨꯂꯔ ꯑꯣꯏꯅꯗꯤ ꯌꯦꯡꯗꯦ ꯑꯩ ꯄ꯭ꯂꯦ ꯅꯨꯡꯉꯥꯏꯒꯗꯧꯕ ꯑꯩꯅ ꯌꯦꯡꯕꯗ ꯅꯨꯡꯉꯥꯏꯒꯅꯤ ꯈꯟꯕ ꯇꯤꯝ ꯂꯩꯇꯅꯀꯣ
ꯎꯝ ꯎꯝ
ꯂꯣꯏꯅꯗꯤ ꯌꯦꯡꯉꯦ ꯑꯗꯨꯒ ꯂꯦꯠ ꯅꯥꯏꯠꯇ ꯂꯩꯕ ꯄ꯭ꯂꯦꯁꯤꯗꯤ ꯑꯝꯛꯇꯪ ꯌꯦꯡꯈ꯭ꯔꯦ ꯑꯗꯨꯒ ꯑꯥꯂꯤꯒꯨꯝꯕ ꯁꯤꯒꯨꯝꯕꯗꯤ ꯑꯗꯨꯝ ꯌꯦꯡꯉꯦ
ꯑꯥ ꯎꯝ
ꯇꯧꯋꯦ ꯍꯥꯏꯇꯥꯔꯤꯕ꯭ꯔꯣ
ꯎꯝ ꯎꯝ ꯐꯌꯦꯦ
ꯑꯗꯨꯗꯤ ꯕ꯭ꯔꯣꯁꯦ ꯄ꯭ꯔꯦꯛꯇꯤꯀꯦꯜ ꯏꯔꯝꯕꯅꯦ ꯍꯥꯏꯕꯅꯤꯅ ꯕꯤ ꯑꯦꯁ ꯌꯔꯝꯗꯧ ꯃꯥꯜꯂꯦꯀꯣ
ꯍ ꯑꯣꯏꯕꯨ
ꯕ꯭ꯔꯣ ꯍ ꯕ꯭ꯔꯣꯒꯤꯗꯤ ꯀꯩꯅꯣꯒꯨꯝꯕꯒꯗꯤ ꯂꯩꯔꯕꯣ ꯏꯁꯄꯤꯁꯦꯂꯥꯏꯖꯦꯁꯟꯒꯗꯤ ꯈꯜꯂꯕꯣ
ꯈꯗꯗ
ꯑꯣ ꯂꯩꯗꯅ ꯍꯥꯏꯗꯤ ꯐꯣꯔ ꯐꯥꯏꯚ ꯂ ꯁꯤꯛꯁ ꯂꯥ ꯑꯃꯗꯗꯤ ꯏꯁꯄꯦꯁꯂꯥꯏꯖꯦꯁꯟ ꯁꯕꯖꯦꯛ ꯊꯝꯃꯤꯗꯅꯀꯣ ꯑꯗꯨꯅ ꯁꯨꯝ ꯍꯪꯉꯤꯅꯤ ꯍꯥꯏꯗꯤ ꯕ꯭ꯔꯣꯅ ꯍꯥꯏꯔꯗꯤ ꯀꯩꯗꯒ ꯄ꯭ꯂꯥꯟꯒꯗꯤ ꯇꯧꯒꯦ ꯐꯤꯖꯤꯛꯁꯀꯨꯝꯕ ꯇꯧꯕ꯭ꯔꯥ ꯕꯥꯏꯑꯣꯒꯨꯝꯕꯗꯅ ꯇꯧꯕ꯭ꯔꯥ ꯖꯣꯂꯣꯖꯤ ꯨꯝ ꯇꯧꯕ꯭ꯔꯥ ꯑꯦꯟꯊ꯭ꯔꯣꯒꯨꯝꯕꯅ ꯇꯧꯕ꯭ꯔꯥ ꯀꯔꯝꯕꯅꯒꯗꯤ ꯄ꯭ꯂꯥꯟ ꯇꯧꯒꯦ
ꯑ ꯏꯑꯣ
ꯕꯥꯏꯌꯑꯣ ꯕꯥꯏꯌꯑꯣꯅ ꯈꯔ ꯄꯥꯝꯖꯩꯌꯦꯕꯀꯣ ꯍꯥꯝ ꯑꯗꯨꯗꯤ ꯕ꯭ꯔꯣꯍꯁꯦ ꯀꯩꯅꯣꯒꯨꯝꯕꯒꯗꯤ ꯑꯣꯏꯅꯤꯡ ꯑꯣꯏꯅꯤꯡꯗ꯭ꯔꯣ ꯀꯒꯥꯔꯤ ꯀꯩ ꯚꯥꯏ ꯃꯣ ꯍꯒꯤꯁꯦ ꯀꯩꯅꯣ ꯂꯩꯇꯥꯔꯒꯗꯤ ꯑꯗꯣ ꯑꯄ ꯀꯩꯀꯩꯒꯩꯗꯤ ꯁꯨꯝ ꯇꯧꯕ ꯌꯥꯕꯗꯤ ꯂꯩ ꯍꯥꯏꯗꯤ ꯀꯩ ꯍꯥꯏꯅꯤ ꯄꯍꯣꯏꯅ ꯇꯧꯕ ꯌꯥꯕ ꯒ꯭ꯔꯦꯖꯨꯋꯦꯁꯟ ꯂꯣꯏꯔꯒꯀꯣ
ꯑꯝ
ꯕꯣ ꯕ꯭ꯔꯣꯅ ꯇꯧꯕ ꯌꯥꯕꯁꯦ ꯀꯩꯀꯩꯒꯗꯤ ꯂꯩꯒꯦ ꯕ꯭ꯔꯣꯗꯤ ꯁꯨꯝ ꯑꯥꯏꯗꯤꯌꯥ ꯂꯩꯕꯤꯕ꯭ꯔꯥ
ꯑꯁꯂ ꯀ ꯈꯪꯗꯦꯅꯦ ꯑꯦꯛꯖꯥꯝ ꯊꯥꯁꯤꯔꯥ
ꯑꯥ ꯀꯔꯝꯕ ꯁꯨꯝ ꯑꯦꯛꯖꯥꯝ ꯊꯥꯒꯦ ꯀꯗꯤ ꯈꯜꯂꯤꯅꯣꯕ꯭ꯔꯣꯅ
ꯌꯨ ꯄꯤ ꯑꯦꯁ ꯁꯤꯒꯨꯝꯕ
ꯑꯣ ꯁꯗꯤ ꯑꯁ ꯑꯗꯨꯗꯤ ꯌꯥꯝ ꯐꯔꯦ ꯕ꯭ꯔꯣ ꯑꯗꯨꯗꯤ ꯌꯨ ꯕꯤ ꯑꯦꯁ ꯁꯤꯒꯤ ꯃꯇꯥꯡꯗꯗꯤ ꯕ꯭ꯔꯣꯗꯤ ꯈꯥꯏꯐꯦꯠꯗꯤ ꯈꯪꯉꯝꯕꯣ ꯀꯃꯥꯏꯅ ꯇꯧꯒꯦ
ꯎꯝ ꯈꯪꯗꯦꯗ ꯌꯥꯝ ꯀꯟꯅ ꯍꯥꯏꯕꯗꯤ ꯍꯣꯏ ꯈꯔ ꯈꯔꯗꯤ ꯑꯗꯨꯝ ꯃꯤꯅ ꯍꯥꯏꯅꯕꯗꯣ ꯇꯥꯏꯕ ꯀꯣ ꯑꯗꯨꯒ ꯑꯥꯏꯗꯤꯌꯥ ꯐꯖꯅ ꯂꯩꯕꯗꯤ ꯑꯣꯏꯗꯦ
ꯑꯣ ꯕ꯭ꯔꯣ ꯑꯩ ꯁꯨꯝ ꯍꯥꯏꯐꯦꯠ ꯁꯨꯝ ꯍꯥꯏꯔꯛꯀꯦ ꯁꯨꯝ ꯕ꯭ꯔꯣ ꯌꯥꯏꯅꯀꯣ
ꯍꯥꯏꯌ
ꯅꯨ ꯄ ꯑꯁꯤ ꯐꯦꯕ꯭ꯔꯨꯋꯥꯔꯤ ꯆꯍꯤ ꯑꯃꯗ ꯑꯃꯨꯛꯇꯪ ꯄꯥꯡꯊꯣꯛꯄꯅꯦꯕꯀꯣ ꯑꯗꯨꯒ ꯑꯗꯨꯒ ꯆꯍꯤꯁꯦ ꯐꯦꯕꯋꯥꯔꯤ ꯅꯠꯇ꯭ꯔꯒ ꯃꯥ ꯑꯦꯄ꯭ꯔꯤꯜ ꯁ꯭ꯋꯥꯏꯗ ꯖꯅꯋꯥꯔꯤ ꯂꯥꯁ ꯋꯤꯛ ꯅꯠꯇ꯭ꯔꯒ ꯐꯦꯕꯋꯥꯔꯤ ꯃꯤꯠ ꯁ꯭ꯋꯥꯏꯗꯗꯤ ꯃꯥꯒꯤ ꯐꯣꯝ ꯊꯥꯕ ꯍꯧꯔꯛꯑꯅꯤꯕꯀꯣ ꯑꯦ ꯑꯦꯄ꯭ꯂꯤꯀꯦꯁꯟ ꯊꯥꯔꯛꯑꯅꯤ ꯍꯥꯏ ꯇꯔꯦ ꯑꯩꯈꯣꯏꯒꯤ ꯑꯣꯟꯂꯥꯏꯟꯗ ꯍꯧꯖꯤꯛꯀꯥꯟ ꯖꯣꯕ ꯈꯨꯗꯤꯡꯃꯛꯅ ꯇꯧꯅꯕꯗꯣ ꯑꯗꯨꯃꯥꯏꯅ ꯂꯥꯛꯑꯅꯤ ꯑꯗꯨꯒ ꯃꯦꯗ ꯄꯦꯂꯤꯁ ꯄꯥꯡꯊꯣꯛꯑꯅꯤꯀꯣ ꯑꯗꯨꯒ ꯂꯩꯕꯦꯜ ꯑꯍꯨꯝ ꯂꯩꯕꯅꯤ ꯑꯗꯨꯗꯤ ꯕ꯭ꯔꯣꯛ ꯈꯪꯕꯤꯕ ꯄꯨꯔꯥ ꯌꯨ ꯄꯤ ꯑꯦꯁ ꯁꯤꯒꯤ ꯈꯪꯉꯤꯀꯣ ꯑꯗꯨꯅ ꯑꯍꯥꯟꯕꯗ ꯄꯦꯂꯤꯝꯁ ꯇꯧꯕꯤꯔꯅꯤ ꯄꯦꯂꯤꯝꯁꯅ ꯃꯤꯅ ꯄꯥꯡꯊꯣꯛꯄꯤꯔꯅꯤ ꯑꯗꯨ ꯂꯣꯏ ꯑꯗꯨ ꯂꯣꯏꯔꯒ ꯑꯦꯒꯁ ꯁ꯭ꯋꯥꯏꯗ ꯃꯦꯟꯁ ꯏꯕꯤꯔꯅꯤꯀꯣ ꯑꯗꯨ ꯃꯦꯁ ꯂꯣꯏꯕꯤꯔꯒ ꯏꯟꯇꯔꯚꯤꯌꯨꯅ ꯖꯅꯋꯥꯔꯤ ꯁ꯭ꯋꯥꯏꯗ ꯄꯥꯡꯊꯣꯛꯑꯅꯤꯀꯣ ꯑꯗꯨꯒ ꯑꯦꯛꯖꯥꯝꯅ ꯑꯦꯄ꯭ꯔꯤꯜꯗ ꯍꯩꯗꯣꯛꯄꯤꯔꯅꯤ ꯁꯤꯅ ꯃꯥꯒꯤ ꯑꯦꯛꯖꯥꯝꯒꯤ ꯄ꯭ꯔꯣꯁꯦꯁꯅꯦꯕꯀꯣ ꯑꯗꯨꯒ ꯑꯦꯛꯖꯥꯝꯁꯤꯒꯤ ꯃꯅꯨꯡꯗ ꯌꯥꯎꯔꯤꯕ ꯄꯦꯄꯔ ꯀꯩ ꯁꯤꯒꯤ ꯕꯣꯗꯤꯗꯤ ꯑꯥꯏꯗꯤꯌꯥ ꯂꯩꯕ꯭ꯔꯥ ꯍꯥꯏꯗꯤ ꯄꯦꯄꯔꯁꯦ ꯀꯩ ꯀꯩ ꯂꯩꯏ ꯃꯦꯟꯁꯁꯤꯅ ꯑꯁꯨꯛ ꯂꯩ ꯕꯤꯂꯤꯞꯁꯤꯅ ꯑꯁꯨꯛ ꯂꯩ ꯍꯥꯏꯕꯗꯨ ꯭ꯔꯣꯗꯤ ꯈꯪꯕ꯭ꯔꯥ
ꯑꯥ ꯈꯔ ꯈꯔꯗꯤ ꯑꯗꯨꯝ ꯈꯪꯉꯦ ꯍꯥꯏꯕ ꯑꯗꯣ ꯑꯥ ꯑꯗꯨꯝ ꯍꯥꯏꯔꯑꯣꯅꯦ ꯄꯨꯨꯔꯅ
ꯑꯣ ꯕ꯭ꯔꯣꯁꯦ ꯀꯩꯅꯣꯁꯦ ꯄ꯭ꯔꯤꯂꯤꯝꯁꯇꯅ ꯄꯦꯄꯔ ꯑꯅꯤ ꯂꯩꯒꯅꯤꯕꯀꯣ
ꯑꯥ
ꯄꯦꯄꯔ ꯑꯅꯤ ꯍꯥꯏꯁꯦ ꯀꯩꯅꯣ ꯑꯣꯏꯗꯣꯏꯅꯤꯀꯣ ꯖꯤꯦ ꯑꯦꯁ ꯖꯤ ꯑꯦꯁ ꯍꯥꯏꯕ ꯑꯃꯒ ꯁꯤ ꯁꯦꯠ ꯍꯥꯏꯕ ꯑꯃꯒ ꯂꯩꯗꯣꯏꯅꯦꯕꯀꯣ ꯖꯤ ꯑꯦꯁ ꯍꯥꯏꯁꯤꯅ ꯀꯇꯩ ꯀꯔꯤꯝꯇ ꯅꯠꯇꯦ ꯑꯩꯈꯣꯏꯒꯤ ꯀ꯭ꯂꯥꯁ ꯁꯤꯛꯁꯇꯒꯤꯅ ꯇꯨꯌꯦꯜꯐ ꯐꯥꯎꯒꯤꯗ ꯇꯝ ꯑꯦ ꯁꯤ ꯑꯥꯔ ꯇꯤ ꯍꯥꯏ ꯇꯔꯦꯅꯦꯀꯣ ꯁꯣꯁꯦꯜ ꯁꯥꯏꯟꯁ ꯅꯪ ꯁꯤ ꯂꯣꯏ ꯌꯥꯎꯔꯅꯤ ꯁꯥꯏꯟꯁ ꯁꯣꯁꯦꯜ ꯁꯥꯏꯟꯁ ꯍꯥꯏꯁꯤꯗ ꯂꯣꯏ ꯁꯨꯔꯦꯀꯣ ꯑꯗꯨꯒ ꯁꯤꯗ ꯁꯥꯏꯟꯁꯁꯤ ꯁꯥꯏꯟꯁ ꯂꯩꯔꯅꯤ ꯏꯀꯥꯅꯃꯤꯛꯁ ꯂꯩꯔꯅꯤ ꯑꯗꯨꯒ ꯄꯣꯂꯤꯇꯤꯀꯦꯜ ꯁꯥꯏꯟꯁ ꯂꯩꯔꯅꯤ ꯀꯣ ꯑꯗꯨꯒ ꯁꯥꯏꯟꯁ ꯁꯦꯟꯇꯦꯛ ꯂꯩꯔꯅꯤ ꯏꯟꯚꯥꯏꯔꯣꯟꯃꯦꯟ ꯂꯩꯔꯅꯤ ꯀꯣ ꯀꯦ ꯍꯥꯏ ꯑꯗꯨꯒ ꯑꯥꯔꯠ ꯑꯦꯟ ꯀꯜꯆꯔ ꯀꯥꯏꯅꯒ ꯁꯤꯒꯨꯝꯕ ꯃꯌꯥꯝꯁꯦ ꯇꯝꯃꯛꯑꯅꯤꯕꯀꯣ ꯑꯗꯨꯒ ꯃꯣꯠ ꯑꯣꯗꯔꯟ ꯍꯤꯁꯇ꯭ꯔꯤ ꯀꯥꯏꯅ ꯑꯩꯈꯣꯏ ꯍꯤꯁꯇ꯭ꯔꯤꯒꯤꯗ ꯍꯤꯁꯇ꯭ꯔꯤꯗꯁꯨ ꯃꯈꯜ ꯃꯈꯜ ꯂꯩꯇꯅꯀꯣ ꯁꯃꯥꯏꯅ ꯁꯤ ꯍꯥꯏꯔꯤꯕꯁꯤꯡ ꯑꯁꯤ ꯀꯩꯅꯣꯗ ꯄ꯭ꯔꯤꯂꯤꯝꯁ ꯁꯤ ꯌꯥꯎꯔꯅꯤ ꯖꯤ ꯑꯦꯁ ꯄꯦꯄꯔ ꯍꯥꯏꯁꯤꯔꯀꯣ ꯑꯗꯨꯒ ꯇꯨ ꯍꯟꯗ꯭ꯔꯦꯗ ꯃꯥꯔꯛꯁ ꯑꯣꯏꯒꯅꯤ ꯀꯣꯏꯁꯟ ꯑꯃ ꯑꯆꯨꯝꯕ ꯃꯇꯝꯗ ꯇꯨ ꯃꯥꯔꯛꯁ ꯂꯥꯜꯂꯒꯅ ꯖꯦꯔꯣ ꯄꯣꯏꯟ ꯊꯥꯔꯇꯤ ꯊ꯭ꯔꯤꯔ ꯑꯩꯠꯇꯤꯔꯥ ꯀꯃꯥꯏꯅ ꯑꯣꯏꯕꯅꯦꯕ
ꯑꯣ ꯑꯣ ꯍꯣꯏ
ꯑꯗꯨꯒ ꯀꯩꯅꯣꯁꯤꯅ ꯁꯤ ꯁꯦꯠ ꯍꯥꯏꯁꯤꯅ ꯀꯩꯅꯣꯅꯦꯕꯀꯣ ꯁꯤꯁꯤꯦꯠꯇꯂ ꯁꯤꯗꯦ ꯀꯩꯅꯣ ꯑꯣꯏꯗꯣꯏꯕ ꯃꯥꯁꯨ ꯃꯥꯔꯛꯁ ꯆꯅꯤꯅꯤ ꯑꯗꯨꯒ ꯃꯍꯥꯛ ꯃꯥꯒꯤꯅ ꯀꯣꯏꯁꯟ ꯑꯩ ꯀꯤꯅꯤꯕꯥꯛ ꯆꯅꯤꯅꯤꯀꯣ ꯑꯗꯨꯒ ꯃꯥꯒꯤꯅ ꯀꯩꯅꯣ ꯂꯩꯇꯕ ꯍꯥꯏꯗꯤ ꯁꯤꯛꯁꯇꯤ ꯁꯚꯦꯟ ꯐꯪꯒꯗꯧꯕꯀꯣ ꯊꯥꯔꯇꯤ ꯊ꯭ꯔꯤ ꯄꯥꯔꯁꯦꯟ ꯄꯥꯁ ꯃꯥꯔꯛ ꯐꯪꯕ ꯑꯣꯏꯒꯗꯧꯕ ꯄꯦꯄꯔ ꯖꯤꯒꯤ ꯑꯣꯏꯅꯀꯣ ꯑꯗꯨꯒ ꯖꯤ ꯑꯦꯁ ꯣꯏꯔꯒꯦ ꯅꯪꯒꯤ ꯄꯤꯂꯤ ꯁ ꯀꯣꯂꯤ ꯐꯥꯏ ꯇꯧꯅꯤꯁꯦ ꯀꯃꯥꯏꯅꯅꯣ ꯍꯥꯏ ꯃꯇꯝꯗ ꯅꯪꯒꯤ ꯍꯧꯖꯤꯛꯀꯤ ꯖꯦꯅꯔꯦꯜ ꯁ꯭ꯇꯗꯤꯖꯤꯀꯤ ꯃꯥꯔꯛ ꯁꯤꯒꯤ ꯃꯇꯨꯡ ꯏꯟꯅ ꯂꯦꯞꯄꯛꯀꯗꯣꯏꯔꯤꯕꯀꯣ ꯍꯥꯏꯗꯤ ꯃꯣꯁꯂꯤ ꯆꯍꯤ ꯈꯨꯗꯤꯡꯒꯤ ꯂꯧꯅꯩꯁꯦ ꯅꯥꯏꯟꯇꯤ ꯇꯨ ꯍꯟꯗ꯭ꯔꯦꯠꯁꯤꯒꯤ ꯃꯅꯨꯡꯗ ꯑꯗꯨꯝ ꯃꯣꯏ ꯂꯩꯩꯌꯦꯕꯀꯣ
ꯎꯝ
ꯑꯗꯨꯒ ꯂꯨꯔꯒꯅ ꯑꯗꯨꯝ ꯈꯔ ꯑꯗꯨꯝ ꯃꯥꯒꯤ ꯀꯥꯡꯂꯨꯞꯥꯔꯁꯦ ꯅꯦꯝꯃꯛꯀꯅꯤ ꯑꯗꯨꯒ ꯑꯦꯕꯔꯦꯁ ꯑꯣꯏꯔꯒꯅ ꯅꯥꯏꯟꯇꯤ ꯇꯨ ꯅꯥꯏꯟꯇꯤ ꯐꯥꯏꯚ ꯁ ꯑꯗꯨꯝ ꯂꯥꯛꯑꯦ ꯍꯪꯗꯦꯄ ꯃꯅꯨꯡꯗ ꯂꯩꯔꯅꯤꯀꯣ ꯑꯗꯨꯒ ꯅꯪꯒꯤ ꯐꯤ ꯁꯦꯠꯁꯤꯗꯤ ꯑꯣꯡꯂꯤ ꯁꯤꯛꯁꯇꯤ ꯁꯚꯦꯟ ꯐꯪꯉꯒ ꯑꯗꯨꯝ ꯄꯦꯂꯤꯦꯟꯁ ꯀ꯭ꯋꯥꯂꯤꯐꯥꯏ ꯑꯣꯏꯔꯅꯤ ꯑꯗꯨꯒ ꯄꯤꯂꯤꯝꯁ ꯄꯤꯂꯤꯝꯁ ꯑꯣꯏꯔꯕ ꯃꯇꯨꯡꯗ ꯅꯪꯒꯤ ꯀꯩꯅꯣ ꯂꯥꯛꯑꯅꯤ ꯃꯦꯟꯁ ꯂꯥꯛꯑꯅꯤꯀꯣ ꯃꯦꯟꯁꯇꯅꯪꯕꯨꯨꯛ ꯅꯪꯒꯤ ꯖꯤ ꯑꯦꯁ ꯑꯦ ꯐꯣꯔ ꯐꯥꯎ ꯂꯩꯇꯣꯏꯅꯦꯕꯀꯣ ꯖꯤ ꯑꯦꯁ ꯐꯣꯔꯁꯤ ꯂꯩꯕ ꯃꯇꯝꯗ ꯑꯍꯥꯟꯕꯗ ꯑꯦꯁ ꯑꯦ ꯂꯩꯕꯤꯔꯅꯤ ꯑꯦꯁ ꯑꯦ ꯏꯕꯤꯔꯅꯤ ꯑꯦ ꯁꯤ ꯃꯊꯪꯗ ꯅꯪꯒꯤ ꯖꯤ ꯑꯦꯁ ꯋꯥꯟ ꯑꯣꯔ ꯖꯤ ꯑꯦꯁ ꯇꯨ ꯄꯦꯄꯔ ꯋꯥꯟꯁꯤꯗꯅ ꯀꯩꯅꯣ ꯂꯥꯛꯇꯣꯏꯕꯀꯣ ꯅꯪꯒꯤ ꯒꯤ ꯍꯤꯁꯇ꯭ꯔꯤ ꯀꯩꯅꯣꯅꯦ ꯋꯥ ꯍꯇ꯭ꯔꯤꯅꯦ ꯑꯗꯨꯒ ꯅꯪꯒꯤ ꯀꯩꯅꯣꯅꯦ ꯖꯤꯑꯣꯒ꯭ꯔꯥꯐꯤꯅꯦ ꯂꯥꯛꯑꯅꯤ ꯑꯗꯨꯒ ꯖꯤ ꯑꯦꯁ ꯇꯨꯗꯅ ꯅꯪꯒꯤ ꯀꯩꯅꯣ ꯂꯥꯛꯑꯅꯤ ꯄꯣꯂꯤꯇꯤꯀꯦꯜ ꯁꯥꯏꯟꯁ ꯀꯩꯀꯥ ꯁꯣꯁꯥꯏꯇꯤ ꯀꯥꯏꯅ ꯃꯌꯥꯝ ꯂꯥꯛꯑꯅꯤ ꯀꯧꯕ꯭ꯔꯣ ꯑꯗꯨ ꯀ ꯖꯤ ꯑꯦꯁ ꯊ꯭ꯔꯤꯁꯤꯗꯅ ꯅꯪꯒꯤ ꯏꯀꯅꯣꯃꯤꯛꯁ ꯂꯥꯛꯑꯅꯤ ꯏꯀꯅꯣꯃꯤꯛꯁꯀꯤ ꯃꯇꯥꯡꯗ ꯂꯥꯛꯑꯅꯤ ꯀꯣ ꯑꯗꯨꯒ ꯌꯦꯁ ꯐꯣꯔꯁꯅ ꯏꯊꯤꯛꯁ ꯍꯥꯏꯅ ꯑꯩꯈꯣꯏꯒꯤ ꯃꯣꯔꯦꯜ ꯕꯤꯍꯦꯚꯌꯔ ꯍꯥꯏꯇꯥꯔꯦꯅꯦꯀꯣ ꯁꯤꯒꯤ ꯃꯇꯥꯡꯗ ꯁꯨꯃꯥꯏꯅ ꯂꯥꯛꯑꯅꯤ ꯑꯗꯨꯒ ꯂꯣꯏꯔꯦ ꯄꯦꯄꯔ ꯐꯤꯂꯤꯝꯀꯤꯦ ꯂꯣꯏꯔꯦ ꯑꯃ ꯋꯥꯠꯂꯤ ꯑꯣꯁꯅꯤꯌꯠ ꯄꯦꯄꯔ ꯀꯅ ꯕ꯭ꯔꯣꯟ ꯑꯃ ꯈꯟꯒꯅꯤꯀꯣ ꯑꯣꯞꯁꯅꯦꯦꯜ ꯄꯦꯄꯔ ꯑꯗꯨꯃꯥꯏꯅ ꯈꯟꯕꯤꯔꯅꯤ ꯑꯗꯨꯒ ꯃꯣꯏꯒꯤ ꯃꯣꯏꯒꯤꯁꯨ ꯀꯗ ꯃꯥꯁꯦꯞ ꯃꯥꯁꯤ ꯅ ꯆꯥꯎꯔꯥꯛꯄꯗꯤ ꯀꯥꯎꯔꯤꯕ꯭ꯔꯣ ꯀꯩꯅꯣ ꯑꯣꯏꯒꯨꯝ ꯇꯧꯕꯅꯦ ꯋꯥꯟ ꯊꯥꯎ ꯋꯥꯟ ꯀꯌꯥꯅꯣ ꯃꯣꯏꯗ ꯊ꯭ꯔꯤ ꯍꯟꯗ꯭ꯔꯦꯗꯅ ꯀꯌꯥꯅꯣꯝ ꯑꯣꯏꯕꯅꯦ
ꯎꯝ
ꯑꯗꯨꯃꯥꯏꯅ ꯑꯣꯏꯕꯅꯤ ꯑꯗꯨꯒ ꯀꯩꯅꯣꯗ ꯂꯣꯏꯔꯦ ꯄ꯭ꯔꯤꯂꯤꯝ ꯑꯗꯨꯗ ꯃꯦꯠꯁꯀꯤ ꯄꯦꯄꯔ ꯂꯣꯏꯕꯤꯔꯅꯤꯀꯣ ꯕꯣꯔꯅ ꯃꯦꯟꯁ ꯀ꯭ꯂꯤꯌꯥꯔ ꯇꯧꯕꯤ ꯇꯔꯒꯗꯤ ꯃꯦꯟꯁ ꯏꯟꯇꯔꯚ꯭ꯌꯨ ꯂꯥꯛꯄꯤꯔꯅꯤ ꯑꯣꯔ ꯄꯔꯁꯅꯦꯂꯤꯇꯤ ꯇꯦꯁ ꯍꯥꯏꯗ ꯂꯥꯛꯄꯤꯔꯅꯤ ꯑꯗꯨꯒ ꯭ꯔꯣ ꯑꯗꯨꯝ ꯁꯤꯚꯤꯜ ꯁꯥꯔꯚꯤꯁ ꯑꯣꯏꯕ ꯌꯥꯔꯅꯤ
ꯗꯤ ꯑꯃ